ꯇꯥꯕꯔꯣ
ꯇꯥꯔꯦ ꯇꯥꯔꯦ
ꯀꯝꯗꯧꯔꯤꯒꯦꯅꯦ ꯅꯋꯥ ꯅꯄꯥꯎ ꯇꯥꯗꯕꯁꯨ ꯀꯨꯏꯔꯦ ꯁꯤꯔꯕ ꯍꯤꯡꯂꯤꯕ ꯅꯪꯕꯨ
ꯍꯤꯡꯉꯤꯌꯦ ꯍꯤꯡ ꯌꯦ ꯑꯁ ꯅꯪꯁꯨ ꯇꯥꯗꯕ ꯀꯨꯏꯔꯦ ꯅꯪꯒꯤꯁꯨ ꯇꯥꯗꯕ ꯀꯨꯏꯔꯦ
ꯀꯩꯅꯣꯅꯦꯍꯦ ꯈꯣꯟꯖꯦꯜꯗꯨꯕꯨ ꯏꯁꯩꯒ ꯇꯝꯕ꯭ꯔꯥ ꯀꯩꯅꯣ ꯐꯖꯔꯝꯈ꯭ꯔꯦꯗ
ꯑꯁ ꯍꯟꯗꯛꯇꯤ ꯈꯔ ꯏꯁꯩ ꯈꯔ ꯉꯪꯉꯨꯗꯅ ꯈꯣꯟ ꯈꯔ ꯁꯤꯔꯤꯌꯦ
ꯃꯅꯤꯡ ꯂꯩ ꯀꯥꯏ ꯇꯣꯝꯆꯧꯅꯗꯤ ꯅꯨꯄꯤ ꯀꯥꯏꯅꯕꯒꯤ ꯌꯥꯝ ꯀꯟꯅ ꯇꯣꯏꯅ ꯀꯞꯄꯦ ꯍꯥꯏꯗ ꯑꯗꯨꯒꯤ ꯈꯔ ꯁꯤꯕꯅꯤ ꯍꯥꯏꯗ
ꯅꯠꯇꯦ ꯅꯠꯇꯦ ꯃꯥꯅ ꯐꯥꯒꯤ ꯇꯧꯔꯤꯅꯤ ꯏꯇꯥꯎꯕꯨ ꯀꯔꯤ ꯏꯟꯖꯥꯡ ꯆꯥꯔꯒꯦ ꯉꯁꯤꯕꯨ
ꯑꯍ ꯁꯧꯒ꯭ꯔꯤ ꯑꯃꯒ ꯀꯥꯡꯍꯧꯝꯒꯅꯤꯅ ꯀ ꯀꯥꯡꯍꯧꯝꯒꯅꯤ ꯃꯈꯣꯏꯒꯤ ꯃꯇꯝ ꯃꯇꯝꯒꯤ ꯏꯟꯖꯥꯡ ꯍꯥꯏꯇꯥꯔꯦ
ꯑꯥꯑꯣ ꯀꯥꯂꯦꯟꯅꯤꯅ ꯍꯧꯖꯤꯛꯇꯤ ꯁꯧꯒ꯭ꯔꯤꯅꯕꯨ ꯍꯦꯟꯅ ꯍꯥꯎꯕꯅꯤꯗ
ꯅꯣꯏꯁꯨ ꯊꯣꯡꯕ꯭ꯔꯥ ꯑꯩꯁꯦ
ꯑꯥ ꯑꯩꯈꯣꯏꯒꯤꯖꯨ ꯁꯧꯒꯔꯤꯖꯦ ꯍꯧꯖꯤꯛ ꯌꯥ ꯐꯪꯅꯗꯦꯅꯦ ꯍꯧꯖꯤꯛ ꯑꯩꯈꯣꯏ ꯉꯁꯤꯕꯨꯗꯤ ꯑꯩꯈꯣꯏꯒꯤ ꯆꯝꯊꯣꯡ ꯑꯣꯏꯅ ꯆꯥꯏꯌꯦ ꯈꯥꯃꯦꯟ ꯆꯝꯊꯣꯡ ꯑꯣꯏꯅ
ꯁꯧꯒ꯭ꯔꯤ ꯉꯥꯛꯇꯅꯦ ꯑꯩꯈꯣꯏꯗꯤꯕꯣ
ꯇꯔꯣ ꯁꯧꯒꯤ ꯆꯥꯕ
ꯁꯧꯒ꯭ꯔꯤ ꯐꯦꯕꯣꯔꯥꯏꯠ ꯅꯤꯅꯦ ꯑꯩꯒꯤ ꯑꯄꯥꯝꯕꯤꯅꯤꯅꯦ
ꯉꯥꯡ ꯑꯉꯧꯕꯗꯣ ꯈꯤꯇꯪꯒ ꯊꯥꯗꯔꯒꯗꯤ ꯑꯃꯨꯛꯀ ꯍꯦꯟꯅ ꯍꯥꯎꯕꯅꯤ
ꯎꯝ ꯑꯗꯨꯅꯤꯅꯦꯍꯦ ꯁꯧꯒ꯭ꯔꯤ ꯑꯩꯒꯤꯗꯤ ꯀꯥꯡꯍꯧ ꯑꯃ ꯌꯥꯎꯔ ꯌꯥꯔꯦ
ꯆꯥꯕꯗꯁꯨ ꯐꯕ ꯅꯣꯏꯁꯨ ꯅꯣꯏꯈꯠꯇꯕ ꯆꯥꯔꯤꯒꯩꯁꯨ ꯆꯪꯕ ꯏꯤꯟꯖꯥꯡꯅꯤꯗ ꯁꯧꯒꯔꯤꯖꯦ
ꯎꯝ
ꯏꯇꯥꯎꯕꯣꯖꯤ ꯌꯨꯝꯗ ꯂꯩꯕꯤꯕ꯭ꯔꯣ
ꯌꯨꯝꯗ ꯌꯨꯝꯗ ꯂꯩꯇꯦ ꯑꯩ ꯍꯧꯖꯤꯛ ꯀꯩꯅꯣ ꯂꯩ ꯑꯩꯈꯣꯏꯒꯤ ꯀꯅꯣꯒꯤ ꯑꯥ ꯏꯃꯥꯟꯅꯕ ꯅꯥꯀꯟ ꯈꯣꯏ ꯌꯨꯝꯊꯪꯅꯕꯗꯣ
ꯑꯥ
ꯃꯣꯏꯒꯤ ꯃꯣꯏ ꯃꯄꯥꯒꯤ ꯒꯨꯂꯤ ꯂꯩꯕꯅꯤꯅ ꯑꯗꯨ ꯆꯠꯂꯤ
ꯀꯔꯤ ꯑꯣꯏꯅ ꯉꯝꯗꯕꯅꯣ
ꯃꯥꯏꯗ ꯀꯩꯅꯣꯅꯤꯗ ꯑꯥ ꯃꯣꯏ ꯆꯦꯛꯀꯣꯟ ꯁꯨꯕ ꯆꯠꯄ ꯑꯗꯨꯗ ꯆꯦꯛꯀꯣꯟ ꯃꯥꯒꯤ ꯆꯦꯑꯥ ꯆꯦꯛꯃꯩ ꯊꯥꯕꯒꯤ ꯃꯣꯏ ꯃꯊꯛꯇꯨ ꯑꯣꯏꯕ ꯃꯥꯜꯂꯦ ꯃꯣꯏꯒꯤ ꯑꯥ ꯑꯥ ꯃꯊꯛ ꯃꯈꯥ ꯑꯣꯏꯔ ꯃꯥꯜꯂꯦꯕ ꯃꯊꯛꯀꯤ ꯃꯣꯏ ꯆꯦꯛ ꯃꯩ ꯊꯥꯕꯒꯤ ꯑꯍꯣꯕꯤꯗꯨꯗ ꯁꯤꯡ ꯏꯟꯁꯤꯟꯕꯗ ꯇꯥꯔꯛꯂꯣ ꯑꯁ ꯁꯣꯏꯗꯅ ꯅꯨꯃꯤꯗꯥꯡ ꯊꯦꯡꯉꯦꯕ ꯑꯗ ꯃꯥꯏ ꯀꯩꯅꯣꯗꯨ ꯁꯔꯨ ꯃꯥꯒꯤ ꯏꯁꯄꯥꯏꯠ ꯃꯣꯏ ꯌꯥꯡꯂꯦꯟ ꯃꯣꯏ ꯌꯥꯡꯂꯦꯟ ꯁꯔꯨꯗ ꯈꯔ ꯀꯥꯏꯕ ꯃꯥꯜꯂꯦ
ꯏꯍꯦ ꯏꯍꯦ
ꯑꯗꯨꯒꯤ ꯅꯨꯃꯤꯠ ꯀꯩꯅꯣꯕꯨꯗꯤ ꯅꯨꯃꯤꯠ ꯃꯉꯥꯅꯤ ꯇꯔꯨꯛꯅꯤꯕꯨꯨꯗꯤ ꯁꯨꯔꯦꯕꯀꯣ ꯑꯗꯣ ꯐꯖꯅ ꯌꯦꯡꯕꯨꯗꯤ ꯌꯦꯡꯉꯦ ꯑꯗꯨ ꯌꯨꯝꯗ ꯂꯩꯔꯣꯅ ꯃꯇꯝ ꯈꯔ ꯂꯩꯔꯒ ꯍꯤꯗꯥꯛ ꯂꯧ ꯆꯠꯂꯨꯕꯅꯦ꯫
ꯑꯣ ꯀꯔꯥꯏ ꯗꯣꯛꯇꯔꯗ ꯌꯦꯡꯉꯨꯕ꯫
ꯀꯩꯅꯣꯗ ꯌꯦꯡꯉꯨꯝꯕꯅꯦ ꯑꯍꯥꯟꯕꯗꯗꯤ ꯑꯁꯤ ꯄꯣꯔꯣꯝꯄꯥꯠꯀꯤ ꯗꯣꯛꯇꯔꯗ ꯌꯦꯡꯕꯅꯦꯕ꯫
ꯑꯣ
ꯃꯉꯣꯟꯗ ꯃꯥꯏ ꯗꯣꯛꯇꯔꯗꯨꯅꯗꯤ ꯃꯇꯝ ꯈꯔ ꯂꯩꯌꯣꯗꯤ ꯍꯥꯏꯔꯝꯃꯦ ꯑꯗꯨꯗ ꯃꯣꯏꯒꯤ ꯄꯩꯁꯥ ꯅꯨꯡꯁꯥꯒꯤ ꯈꯔ ꯅꯥꯊꯩ ꯆꯥꯟꯅꯗꯗꯅ ꯑꯩꯈꯣꯏꯁꯤ ꯆꯠꯆꯔꯒꯦꯅ ꯍꯥꯏꯔꯝꯃꯕ ꯑꯗꯨꯗ ꯍꯣꯏ ꯃꯇꯝꯕꯨꯗꯤ ꯑꯣꯏꯗꯤ ꯑꯣꯏꯔꯕ ꯃꯇꯝꯕꯨꯗꯤ ꯑꯣꯏꯗꯤ ꯑꯣꯏꯔꯦ ꯑꯗꯨꯑꯣꯏꯁꯨ ꯁꯨꯝ ꯑꯗꯨ ꯍꯥꯏꯔꯝꯃꯒ ꯑꯗꯨꯝ ꯂꯥꯛꯑꯦ꯫
ꯑꯁ ꯑꯅꯥꯕꯖꯦ ꯅꯥꯍꯟꯗꯕꯅ ꯐꯩꯗ ꯅꯥꯒꯤꯕꯖꯤꯗꯤ ꯄꯩꯁꯥ ꯆꯠꯐꯝꯒꯤ ꯆꯠꯐꯝ ꯉꯥꯛꯇꯅꯤ꯫
ꯎꯝ꯫ ꯁꯝꯃꯔꯣꯝꯗꯗꯤ ꯃꯣꯏꯒꯤ ꯑꯃꯔꯣꯝꯗꯗꯤ ꯑꯗꯨꯅ ꯐꯩꯌꯦꯅ ꯈꯜꯂꯦ ꯃꯣꯏ ꯑꯗꯨꯃꯥꯏꯅ ꯇꯧꯔꯒ ꯊꯣꯛꯈꯤꯕꯁꯦ ꯍꯥꯏꯗꯤ ꯃꯣꯏ ꯃꯄꯥꯗꯣ ꯀꯩꯅꯣ ꯀꯩꯀꯥ ꯅꯤꯁꯥ ꯄꯨꯁꯥꯒ ꯈꯔ ꯈꯔ ꯁꯨꯝ ꯇꯧꯕꯅꯦꯕ꯫ ꯑꯗꯨ ꯑꯗꯨꯃꯥꯏꯅ ꯇꯧꯔꯒ ꯂꯩꯒꯤꯕꯗꯨꯗ ꯃꯥꯖꯦ ꯄꯨꯡꯇꯣꯛ ꯇꯣꯛꯈ꯭ꯔꯦ ꯐꯔꯦ ꯍꯥꯏꯇꯥꯔꯦ꯫
ꯑꯩꯈꯣꯏ ꯕꯥꯖꯨ ꯑꯩꯈꯣꯏ ꯕꯥꯕꯥꯖꯨ ꯍꯥꯟꯅ ꯅꯤꯁꯥ ꯈꯔ ꯁꯤꯖꯤꯟꯅꯔꯝꯃꯦ꯫ ꯑꯗꯣ ꯅꯥꯒꯤꯕꯗꯒꯤ ꯍꯧꯖꯤꯛꯇꯤ ꯀꯔꯤꯝ ꯁꯤꯖꯤꯟꯅꯒꯤꯗ꯭ꯔꯦ꯫
ꯑꯗꯨꯅꯦ ꯑꯃꯨꯛ ꯃꯨꯛ ꯃꯇꯝ ꯁꯥꯡꯅ ꯁꯤꯖꯤꯟꯅꯔꯝꯕꯗ ꯑꯗꯨꯃꯥꯏꯇꯧꯒ ꯑꯃꯨꯛ ꯅꯥꯒꯤꯕꯗꯒꯤ ꯁꯨꯡ ꯁꯤꯟ ꯁꯤꯖꯤꯟꯅꯩꯗꯕꯅꯦꯕ ꯃꯣꯏꯗꯣ꯫ ꯑꯗꯨꯒꯤ ꯑꯣꯏꯅꯗꯤ ꯑꯃꯔꯣꯝ ꯎꯝ ꯑꯃꯔꯣꯝꯗꯗꯤ꯫ ꯀꯥꯟꯅꯩ ꯍꯥꯏꯗꯣꯏꯔꯥ ꯈꯪꯗꯦ ꯃꯥꯡꯖꯕ ꯀꯥꯟꯅꯕ ꯄꯨꯟꯕ ꯍꯥꯏꯗꯅ ꯃꯣꯏꯖꯦ꯫
ꯏꯁꯥ ꯁꯣꯛꯄ ꯅꯥꯕꯗꯨꯒꯤꯗꯤ ꯃꯥꯡꯖꯔꯦ ꯑꯗꯨꯒ ꯁꯤꯖꯤꯟꯅꯒꯤꯗꯕꯗꯨ ꯒꯤꯗꯤ ꯌꯥꯝ ꯐꯔꯦ꯫
ꯎꯝ꯫
ꯏꯇꯥꯎꯒꯤ ꯉꯥ꯫
ꯅꯍꯥꯟꯗꯣ ꯑꯩꯈꯣꯏ ꯆꯤꯡ ꯆꯠꯂꯨꯏꯌꯦ ꯑꯩꯁ ꯌꯥꯏꯄꯟ ꯈꯨꯄꯥꯟꯗꯤ ꯌꯥꯏꯄꯟ ꯐꯖꯅ ꯍꯧꯍꯧꯔꯦ꯫
ꯆꯤꯡꯗꯥ꯫
ꯅꯣꯡꯒ ꯈꯔꯥ ꯇ ꯅꯣꯡꯒ ꯈꯔ ꯇꯦꯛꯂꯤ ꯇꯦꯛꯂꯤ ꯈꯔ ꯈꯔ ꯇꯥꯈꯤꯕꯗꯨꯒ ꯑꯁ ꯁꯧ ꯂꯩꯔꯝꯖꯥꯠꯅꯦꯕ ꯑꯗꯨ ꯄꯣꯔꯛꯑꯦ ꯑꯩꯈꯣꯏ ꯐꯅꯌꯥꯝ ꯑꯩꯈꯣꯏ ꯏꯇꯥꯎ ꯀꯩꯅꯣ ꯑꯩꯈꯣꯏꯒꯤ ꯑ ꯅꯥꯀꯟꯒꯤꯗꯣ ꯅꯥꯀꯟꯒꯤ ꯏꯇꯥꯎꯗꯨꯒ ꯃꯣꯏ ꯃꯥꯃꯥꯟꯅꯕ ꯑꯃꯒ ꯂꯥꯛꯑꯦ ꯑꯩꯈꯣꯏ ꯔꯣꯝ ꯆꯠꯂꯨꯕꯅꯦ ꯑꯥꯏ ꯕꯣꯔꯥ ꯑꯃ ꯄꯥꯏꯔ ꯆꯠꯂꯨꯕꯅꯦ꯫ ꯑꯗꯩꯗꯤ ꯐꯖꯅ ꯍꯦꯛꯊꯔꯛꯑꯦ ꯑꯗꯒꯤꯅꯣ ꯃꯃꯥꯡ ꯆꯤꯡ ꯑꯩꯈꯣꯏ ꯈꯔ ꯅꯦꯝꯕ ꯑꯃ ꯂꯩꯇ꯭ꯔꯥ ꯑꯗꯨꯒ ꯍꯦꯛ ꯑꯗꯨꯒ ꯍꯦꯛ ꯊꯪꯅꯕ ꯃꯌꯥꯏ ꯋꯥꯏꯔꯞ ꯈꯤꯇꯪ ꯋꯥꯡ ꯌꯥꯝꯅꯗꯤ ꯋꯥꯡꯗꯕ ꯃꯌꯥꯏ ꯋꯥꯏꯔꯣꯞ ꯋꯥꯡꯕ ꯑꯃ ꯂꯩꯕꯗꯣ꯫
ꯒꯥꯔꯤ ꯆꯠꯐꯝꯒ ꯁꯦꯝꯕꯗꯣ꯫
ꯒꯥ ꯒꯥꯔꯤ ꯁꯠꯐꯝ ꯁꯦꯝꯕꯗꯣ ꯃꯣꯏ ꯁꯨꯝ ꯀꯩꯅꯣ ꯀꯩ ꯀꯩꯅꯣ ꯂꯝ ꯈ ꯇꯥꯏꯌꯦꯅ ꯍꯥꯏꯕꯅꯤ ꯈꯪꯗꯦ ꯑꯗꯨꯗꯤ ꯆꯞ ꯆꯥꯕꯤꯗꯤ ꯆꯠꯂꯨꯗ꯭ꯔꯤꯕꯅꯤꯅ ꯑꯗꯨ ꯇꯥꯅ꯫ ꯑꯥꯏꯁ ꯌꯥꯏꯄꯟ ꯐꯖꯅ ꯄꯥꯜꯍꯧꯔꯦ꯫
ꯌꯥꯏꯄꯟ ꯌꯥꯏꯄꯟꯖꯦ ꯏꯔꯣꯝꯕꯒ ꯆꯥꯕ ꯌꯥꯝ ꯍꯥꯎꯗ ꯍꯥꯎꯗꯥꯏꯅꯦ
ꯑꯁ ꯏꯔꯣꯟꯕ ꯊꯥꯎ ꯏꯔꯣꯟꯕ ꯁꯣꯛꯇꯧꯔ ꯆꯥꯕꯗ ꯐꯖꯅ ꯍꯥꯎꯋꯦ꯫
ꯑꯁ ꯑꯩꯖꯨ ꯑꯝꯇ ꯆꯠꯇꯥꯥꯔꯦ ꯑꯩꯈꯣꯏ
ꯑꯩꯈꯣꯏꯒꯤ ꯆꯤꯡꯁꯤꯁꯨ ꯍꯧꯔꯝꯕ ꯌꯥꯏ ꯈꯔ ꯈꯔꯥ
ꯍꯧꯔꯝꯅꯤ ꯍꯥꯏꯐꯠ ꯆꯠꯂꯨ ꯌꯦꯡꯉꯨ ꯅꯣꯡꯒꯨꯝꯕ ꯇꯥꯒꯤꯕ ꯈꯤꯇꯪ ꯍꯥꯡꯉꯛꯄꯁꯦ
ꯁꯤ ꯑꯁꯤꯅꯤ ꯌꯥꯝꯅ ꯃꯣꯏꯅ ꯍꯧꯅꯤꯡꯕꯒꯤ ꯏꯊꯤꯜ ꯑꯃ ꯄꯣꯛꯏꯁꯦ ꯎꯝ
ꯑꯈꯣꯏꯒꯤ ꯆꯤꯡꯗꯣ ꯉꯥꯛ ꯎꯒ ꯈꯔ ꯈꯔ ꯊꯥꯔꯒ ꯈꯔ ꯈꯔ ꯁꯪꯕ ꯍꯧꯔꯕꯅꯤ ꯑꯗꯣ ꯀꯅꯥꯅꯣꯝ ꯃꯥ ꯂꯥꯃꯩ ꯊꯥꯔꯝꯃꯦꯅ ꯍꯟꯗꯛꯀꯤ ꯂꯣꯏꯅ ꯆꯥꯊꯣꯛꯈ꯭ꯔꯦ
ꯑ ꯀꯩꯅꯣ ꯇꯧꯕꯗꯣ ꯑꯣꯏꯔꯝꯅꯤ ꯀꯝꯄ꯭ꯂꯦꯟ ꯇꯧꯕꯤꯌꯣꯅ ꯀꯩꯅꯣꯒ ꯊꯥꯒꯠꯂꯛꯄꯗꯣ ꯑꯣꯏꯔꯝꯅꯤ ꯕꯤꯗꯤꯌꯣꯒ ꯊꯥꯒꯠꯂꯛꯄꯗꯣ
ꯍꯣꯏ ꯍꯣꯏ ꯑꯗꯨ ꯑꯣꯏꯔꯝꯒꯅꯤ ꯑꯩꯕꯨꯗꯤ ꯊꯦꯡꯅꯍꯧꯗ꯭ꯔꯦ ꯑꯗꯨ ꯂꯥꯃꯩ ꯆꯥꯛꯊꯣꯛꯈ꯭ꯔꯦꯅ ꯃꯥꯅ ꯍꯧꯖꯤꯛꯀꯤ ꯐꯥꯁ ꯂꯥꯃꯩ ꯊꯥꯎꯔꯤꯕ ꯅꯨꯄꯥꯗꯨꯕꯨꯗꯤ ꯐꯥꯒ꯭ꯔꯕꯅꯦꯕ ꯐꯣꯔꯦꯁꯀꯤ ꯃꯤꯅ
ꯑꯣ
ꯃꯥꯖꯨ ꯃꯥꯒꯤ ꯍꯤꯡꯒꯣꯜꯗ ꯊꯥꯕꯖꯥꯠꯅꯤ ꯈꯔꯁꯨ ꯈꯔꯁꯨ ꯄꯪ ꯃꯥꯁꯦ ꯍꯣꯏ
ꯎꯝ
ꯑꯗꯣ ꯊꯥꯕꯇ ꯉꯥꯏꯔꯤꯕ ꯎ ꯆꯥꯔꯒ ꯍꯧꯔꯛꯄ ꯑꯗꯒꯤ ꯏꯟꯖꯥꯡꯁꯨ ꯐꯅꯌꯥꯝ ꯄꯥꯜꯂꯝꯒꯅꯤ ꯁꯨꯝ ꯂꯣꯏꯅ ꯆꯥꯛꯈ꯭ꯔꯦ ꯍꯧꯖꯤꯛ ꯎ ꯑꯆꯧꯕ ꯈꯛꯇ ꯉꯥꯏꯍꯧꯔꯦ ꯆꯤꯡꯗꯣ ꯐꯨꯀꯣꯛ ꯀꯣꯛꯑꯒꯂꯩ
ꯑꯁ ꯁꯥꯎꯗꯤ ꯁꯥꯎꯅꯤꯡ ꯉꯪꯒꯅꯤ ꯍꯥꯏꯕ ꯑꯗꯨ ꯈꯪꯗꯦ ꯃꯥ ꯃꯥꯒꯤ ꯋꯥꯍꯩꯗꯣ ꯃꯥꯏ ꯋꯥꯒꯗꯤ ꯈꯪꯗꯦ ꯀꯩꯀꯩ ꯍꯥꯏꯅꯗꯣꯏꯅꯣ
ꯑꯈꯣꯏꯒꯤ ꯁꯤꯗꯒꯤ ꯌꯦꯡꯕꯗꯁꯨ ꯆꯤꯡꯗꯣ ꯄꯨꯡꯁꯪ ꯁꯪꯉꯝꯕꯅꯦꯕꯀꯣ
ꯎꯝ
ꯑꯗꯣ ꯃꯥ ꯃꯥꯅ ꯊꯥꯗꯣꯛꯈ꯭ꯔꯕꯅꯤꯅ ꯍꯧꯖꯤꯛꯁꯦ ꯄꯣꯛ ꯉꯥꯡ ꯉꯥꯡꯉꯒ ꯂꯩꯔꯦ
ꯑ ꯑꯗꯨꯗꯤ ꯀꯩ ꯀꯩꯀꯩ ꯍꯥꯏꯅꯔꯤ ꯃꯣꯏ ꯁꯔꯀꯥꯔꯒꯤ ꯃꯤꯗꯤ ꯂꯥꯛꯇ꯭ꯔꯣ
ꯍꯧꯖꯤꯛꯀꯤ ꯊꯥꯔꯝꯃꯤꯕ ꯅꯨꯄꯥꯗꯣ ꯃꯈꯣꯏꯅ ꯄꯨꯈ꯭ꯔꯕꯅꯤ ꯃꯥ ꯈꯔ ꯀꯣꯔꯠꯇ ꯀꯩꯗ ꯈꯔ ꯄꯨꯊꯣꯛꯑꯒ ꯈꯔꯗꯤ ꯋꯥꯌꯦꯜꯗꯤ ꯇꯧꯔꯨꯔꯅꯤ ꯄꯩꯁꯥꯗꯤ ꯈꯔ ꯇꯤꯡꯅꯒ꯭ꯔꯅꯤ
ꯑꯃꯨꯛ ꯊꯥꯕ ꯈꯣꯠꯄ ꯀꯩ ꯀꯥꯗꯤ ꯄ꯭ꯂꯥꯟ ꯇꯧꯅꯗ꯭ꯔꯣ
ꯍꯧꯖꯤꯛꯃꯛꯀꯤ ꯑꯣꯏꯅꯗꯤ ꯃꯗꯨ ꯍꯥꯏꯅꯗꯦ ꯃꯗꯨ ꯊꯥ ꯇꯥꯔꯒꯁꯨ ꯂꯥꯃꯩ ꯊꯥꯎꯔꯤꯕ ꯅꯨꯄꯥꯗꯨꯅ ꯈꯔꯗꯤ ꯄꯨꯊꯣꯛꯀꯗꯧꯕ ꯃꯥꯜꯂꯦ ꯍꯥꯏꯗꯤ ꯃꯥꯅ ꯊꯥꯔꯨꯔꯕꯅꯤꯅ ꯃꯐꯝ ꯃꯔꯥꯡ ꯈꯪꯗꯅ
ꯎꯝ ꯑꯗꯨꯅꯦ ꯍꯥꯏꯗꯤ ꯆꯤꯡꯗꯨꯃꯗ ꯄꯨꯡꯀꯣꯛ ꯀꯣꯛ ꯂꯩꯕꯗꯨꯗꯤ ꯅꯨꯡꯉꯥꯏꯇꯦꯗꯅ ꯑꯗꯨꯅ ꯊꯥꯗꯧꯗꯦ ꯃꯥꯜꯂꯦ ꯁꯔꯀꯥꯔꯒꯤ ꯃꯥꯏꯀꯩꯗꯩꯁꯨ ꯇꯧꯔꯛꯇꯧꯗꯤ ꯃꯥꯜꯂꯦ
ꯍꯣꯏ ꯍꯧꯖꯤꯛ ꯅꯣꯡ ꯈꯒ ꯇꯥꯕꯁꯤꯗ ꯚꯥꯏ ꯉꯥ ꯐꯥꯅꯩꯅꯦ ꯌꯥꯝꯅ
ꯍꯥꯏꯌꯦ ꯀꯩꯅꯣꯗꯨꯁꯨ ꯑꯩꯈꯣꯏꯁꯤꯗ ꯔꯨꯝ ꯊꯪꯅꯕ ꯏꯃꯥꯟꯅꯕꯗꯨꯁꯨ ꯑꯝ ꯐꯣꯟ ꯇꯧꯔ ꯍꯪꯕꯅꯦꯕ
ꯑ
ꯍꯪꯕꯗꯥ ꯉ ꯐꯥꯔꯤꯌꯦ ꯈꯣꯏ ꯆꯣꯞꯄꯤꯌꯦ
ꯍꯣꯏ ꯑꯩꯈꯣꯏ ꯁꯣꯝꯗꯁꯨ ꯐꯥꯅꯩꯑꯌꯦ ꯍꯧꯖꯤꯛꯁꯦ ꯅꯣꯡ ꯈ ꯈ ꯇꯥꯕꯁꯤꯗ ꯉꯥ ꯀꯥꯁꯦ ꯍꯥꯏꯗꯤ ꯎꯀꯥꯕꯤꯒꯨꯝꯕꯗꯤ ꯑꯗꯨꯝ ꯀꯪꯐꯥꯟꯗꯁꯨ ꯀꯥꯔꯛꯄ ꯌꯥꯎꯏꯅꯦ
ꯑꯥꯎ
ꯑꯩꯈꯣꯏ ꯁꯤ ꯗ ꯃꯃꯥꯡꯒꯤꯗ ꯄꯨꯈ꯭ꯔꯤ ꯑꯃ ꯂꯩꯗꯅ
ꯇꯧꯕꯥꯗꯣ
ꯑ ꯄꯨꯈꯤ ꯑꯆꯧꯕꯥꯗꯣ ꯗꯣ ꯑꯗꯒꯤ ꯅꯍꯥꯟꯁꯨ ꯉꯥ ꯑꯅꯤ ꯀꯥꯔꯛ ꯇꯅ ꯑꯩꯈꯣꯏ ꯁꯨꯃꯥꯡ ꯌꯧꯁꯤꯜꯂꯛꯇꯅ ꯐꯥꯏꯅꯤ
ꯑꯗꯨꯃꯥꯏꯅ ꯇꯧꯕꯗꯨꯅꯦ ꯑꯩꯁꯦ ꯑꯗꯨꯃꯥꯏꯅ ꯇꯧꯔꯒ ꯉꯥꯒ ꯉꯥꯒ ꯀꯥꯔꯛ ꯅꯣꯡꯒ ꯇꯥꯀꯥꯟꯗ ꯉꯥꯒꯩ ꯀꯥꯔꯛꯑꯦ ꯍꯥꯏꯗꯅ ꯄꯨꯈꯤꯗꯒꯤ ꯑꯗꯨꯏꯗꯨꯣ ꯑꯩꯈꯣꯏꯅ ꯑꯉꯥꯡ ꯑꯣꯏꯔꯤꯉꯩ ꯈꯜꯂꯤꯁꯤꯅ ꯑꯃꯨꯛ ꯅꯣꯡ ꯇꯥꯕꯗ ꯉꯥꯁꯤꯁꯨ ꯃꯊꯛꯇ ꯇꯥꯔꯛꯏꯅꯤꯁꯤꯅ ꯑꯩꯈꯣꯏꯅ ꯈꯜꯂꯤꯁꯦ ꯉꯥ ꯌꯥꯎꯔꯛꯏꯅꯤꯁꯤꯅꯦ ꯑꯩꯈꯣꯏ ꯈꯜꯂꯤꯁꯤ ꯅꯣꯡ
ꯑꯩꯈꯣꯏ ꯁꯤꯗꯁꯨ ꯉꯍꯥꯟ ꯉꯥ ꯑꯅꯤ ꯀꯥꯈꯠꯂꯛꯇꯅ ꯑꯩꯈꯣꯏ ꯏꯃꯥꯅ ꯐꯥꯏꯌꯦ ꯎꯀꯥꯕꯤ ꯑꯅꯤ ꯆꯥꯎꯔꯦ ꯑꯗꯨꯝ ꯐꯖꯅ
ꯍꯥꯎꯔꯝꯃꯅꯤ ꯑꯗꯨꯗꯤ
ꯑꯗꯨꯅꯦ ꯉꯧꯔ ꯆꯥꯔꯦ ꯅꯨꯡꯗꯥꯡꯗ ꯑꯗꯣ ꯉꯥꯗꯣ ꯑꯩꯈꯣꯏ ꯕꯥꯅ ꯈꯔꯒ ꯐꯥꯔꯨꯒꯦꯅ ꯄꯨꯈ꯭ꯔꯤꯗ ꯂꯣꯡ ꯄꯥꯏꯔ ꯊꯣꯛꯈꯤꯕꯅꯤ ꯑꯗꯣ ꯐꯥꯔꯛꯇ꯭ꯔꯦ ꯐꯥꯕꯗꯤ
ꯎꯝ
ꯉꯥ ꯑꯆꯧꯕꯗꯤ ꯌꯥꯝ ꯂꯩꯕ ꯑꯩꯈꯣꯏ ꯄꯨꯈꯔꯤ
ꯎꯝ ꯅꯣꯡ ꯇꯥꯕꯒꯤ ꯏꯁꯤꯡ ꯆꯥꯎꯕꯗꯨꯗ ꯐꯖꯅ ꯎꯔꯝꯃꯔꯣꯏ ꯑꯗꯨꯅꯅꯤ
ꯍꯣꯏ ꯍꯣꯏ ꯏꯁꯤꯡꯗꯣ ꯅꯣꯡ ꯇꯥꯁꯟꯕꯒꯤ ꯈꯔꯒ ꯅꯩꯁꯟꯕꯗꯣ
ꯎꯝ
ꯑꯗꯨꯒ ꯅꯣꯏ ꯑꯗꯣꯝꯗꯒꯤ ꯅꯨꯄꯤ ꯑꯅꯤ ꯑꯍꯨꯝꯈꯛꯁꯤꯗ ꯔꯪ ꯊꯥꯕ ꯌꯥꯎꯕ
ꯅꯨꯄꯤ
ꯍꯣꯏ ꯍꯣꯏ ꯃꯧ ꯍꯥꯏꯇꯥꯔꯦ
ꯀꯩ ꯔꯪ ꯊꯥꯗꯣꯏꯅꯣ ꯍꯥꯢꯁꯦ
ꯎꯄꯨ ꯔꯪ ꯊꯥꯕ ꯌꯥꯎꯕꯅꯦꯕ ꯀꯣ ꯑꯗꯣ ꯃꯣꯏꯅ ꯌꯨꯝ ꯍꯜꯂꯝꯗꯥꯏꯗ ꯉꯥ ꯑꯗꯣ ꯃꯣꯏꯅ ꯌꯨꯝ ꯍꯜꯂꯝꯗꯥꯏꯗ ꯄꯨꯈ꯭ꯔꯤ ꯃꯄꯥꯟꯗ ꯃꯌꯥꯝ ꯀꯥꯔꯛꯄ ꯎꯔꯖꯥꯠꯅꯦ
ꯎꯝ
ꯑꯗꯨꯗ ꯃꯣꯏꯅ ꯑꯃꯃꯝꯇ ꯇꯥꯞ ꯇꯥꯞ ꯐꯥꯕꯗ ꯉꯥ ꯇꯔꯨꯛ ꯇꯔꯦꯠ ꯁꯨꯏꯌꯦ ꯃꯣꯏꯅ ꯐꯥꯕꯗ ꯈꯨꯠꯅ
ꯁꯤ ꯏꯃꯥꯏꯕꯦꯝꯃꯥ ꯑꯗꯨꯗꯤ ꯉꯥ ꯃꯀꯣꯟꯁꯦ ꯅꯣꯏꯔꯣꯝꯗ ꯑꯣꯏꯔꯝꯃꯦꯅꯦ
ꯑꯗꯨꯅꯦ ꯄꯨꯈ꯭ꯔꯤꯗꯣ ꯍꯥꯟꯅ ꯉꯥ ꯊꯥꯗꯕꯒꯤꯈꯤꯕꯒꯤ ꯉꯥꯗꯤ ꯌꯥꯝ ꯂꯩꯕꯅꯦꯕꯀꯣ
ꯎꯝ
ꯑꯩꯈꯣꯏꯗꯣ ꯑꯗꯣ ꯐꯥꯕꯗꯤ ꯌꯥꯗꯕ ꯍꯥꯏꯗꯤ ꯊꯤꯡꯕ ꯃꯌꯥꯝꯅ ꯃꯃꯌꯥꯝ ꯄꯨꯂꯞ ꯐꯥꯁꯤ ꯑꯃꯃꯝꯗ ꯐꯥꯒꯨꯝꯖꯦꯅ
ꯑꯗꯨꯗꯤ ꯑꯗꯨꯝ ꯃꯌꯥꯝ ꯄꯨꯂꯞ ꯐꯥꯕꯅꯤꯅ ꯇꯥꯏꯃꯤꯡꯗꯣ ꯍꯥꯏꯔꯣ ꯐꯥꯕ ꯂꯥꯛꯀꯦ ꯑꯩꯁꯨ ꯌꯥꯎꯕ ꯂꯥꯛꯀꯦ
ꯌꯥꯏꯌꯦ ꯌꯥꯏꯌꯦ ꯑꯁ ꯄꯨꯈ꯭ꯔꯤꯗꯒ ꯀꯨꯝꯃꯒ ꯑꯗꯨꯝ ꯃꯈꯥꯗ ꯀꯩꯅꯣ ꯇꯧꯕ ꯌꯥꯏꯌꯦ ꯂꯥꯡꯒ ꯊꯥꯛꯄ ꯌꯥꯏꯌꯦ ꯃꯅꯨꯡꯗ
ꯍꯧꯖꯤꯛ ꯍꯧꯖꯤꯛ ꯂꯥꯕ ꯍꯥꯏꯗꯤ ꯀꯩꯅꯣ
ꯀꯩꯅꯣ ꯇꯧꯔꯒ ꯃꯣꯏ ꯐꯥꯅ ꯐꯥꯅꯕ ꯃꯇꯝꯗꯣ ꯃꯌꯥꯝ ꯄꯨꯂꯞ ꯇꯧꯔꯒ ꯍꯧꯍꯧ ꯇꯧꯔꯒ
ꯑꯩꯅ ꯄꯥꯝꯃꯤꯗꯤ ꯀꯩꯅꯣꯅꯤꯅꯦꯅꯦ ꯑꯩꯈꯣꯏꯒꯤ ꯏꯊꯠꯀ ꯁꯦꯝꯃꯒ ꯑꯩꯈꯣꯏ ꯀꯩꯅꯣ ꯇꯧꯕꯤꯗꯣ ꯏꯁꯤꯠꯄꯗꯣ ꯏꯁꯤꯠ ꯄꯗꯣ ꯁ ꯇꯧꯔꯒ ꯄꯟꯒ ꯊꯦꯡꯉ ꯏꯁꯤꯠꯄꯗꯨ ꯌꯥꯝ ꯄꯥꯝꯃꯤ ꯉꯥꯒ ꯐ꯭ꯔꯤꯡ ꯐ꯭ꯔꯤꯡ ꯆꯣꯡꯉꯒꯀꯣ
ꯑꯗꯨ ꯑꯗꯨ ꯇꯧꯔꯨꯁꯤꯅꯦ ꯀꯩꯅꯣꯗ ꯑꯗꯨꯗꯤ ꯀꯩꯅꯣꯗ ꯇꯧꯒꯗ ꯕꯅꯦ ꯂꯧꯕꯨꯛꯇ ꯇꯧꯒꯗꯕꯅꯦ
ꯑꯣ ꯅꯣꯏ ꯑꯩ ꯅꯣꯏ ꯅꯣꯏ ꯀꯪ ꯀꯥꯟꯗꯗꯤ ꯏꯁꯤꯡ ꯈꯔ ꯀꯪꯀꯥꯟꯗꯗꯤꯀꯣ ꯉꯥ ꯐꯥꯅꯕꯩ ꯈꯔ ꯀꯪꯕ ꯀꯥꯟꯗꯗꯤ ꯑꯩꯈꯣꯏꯔꯣꯝꯗ ꯑꯩꯈꯣꯏꯔꯣꯝꯒꯤ ꯄꯨꯈꯤ ꯑꯆꯧꯕꯗꯨꯁꯨ ꯏꯁꯤꯡ ꯀꯪꯕ ꯀꯥꯟ ꯀꯩꯅꯣ ꯇꯧꯔꯒ ꯃꯆꯤ ꯃꯆꯤ ꯇꯨꯡ ꯇꯨꯡ ꯂꯩꯕꯗ ꯁꯤꯠꯂ ꯁꯤꯠꯂ ꯐꯥꯏ
ꯑꯗꯨꯃꯥꯏꯅ ꯄꯨꯈ꯭ꯔꯤꯗ ꯏꯁꯤꯡ ꯇꯨꯡꯕꯗꯣ ꯑꯗꯨꯗꯤ ꯀꯩꯅꯣꯗ ꯇꯧꯔꯨꯁꯦ ꯂꯧꯕꯨꯛꯀꯤ ꯂꯧꯈꯣꯡ ꯂꯩꯕꯗꯣ
ꯑꯥ
ꯑꯗꯨꯒꯨꯝꯕꯗꯅ ꯌꯥꯝ ꯅꯨꯡꯉꯥꯏꯕꯅꯦ ꯑꯗꯨꯗꯤ ꯄꯨꯈ꯭ꯔꯤ ꯍꯧꯖꯤꯛꯀꯤ ꯑꯁꯤꯒꯤ ꯄꯨꯈ꯭ꯔꯤ ꯑꯆꯧꯕꯁꯤꯗꯤ ꯏꯁꯤꯡ ꯊꯥꯗꯣꯛ ꯑꯣꯏꯕꯀꯣ ꯏꯁꯤꯡ ꯃꯅꯨꯡꯗ ꯑꯗꯨꯝ ꯏꯁꯤꯡ ꯂꯩꯅ ꯂꯩꯅ ꯏꯟ ꯁꯣꯟꯕ ꯑꯗꯒꯤ ꯂꯥꯡ ꯊꯥꯛꯄ ꯇꯧꯔ ꯐꯥꯗꯣꯏꯅꯦꯕ
ꯅꯣꯏꯒꯤ ꯊꯛꯅꯕ ꯏꯁꯤꯡꯗꯤ ꯀꯗꯣꯝꯗꯒꯤ ꯂꯧꯒꯦ
ꯑꯩꯈꯣꯏꯒꯤ ꯊꯛꯅꯕꯗꯤ ꯋꯥꯇꯔ ꯂꯩꯔꯦ ꯋꯥꯇꯔ ꯁꯄ꯭ꯂꯥꯏꯗꯩ ꯂꯥꯛꯄꯖꯨ ꯌꯥꯎꯋꯤ ꯑꯗꯣ ꯍꯧꯖꯤꯛꯀꯤ ꯑꯣꯏꯅꯗꯤ ꯋꯥꯇꯔ ꯁꯄ꯭ꯂꯥꯏ ꯁꯦꯝꯃꯤꯅ ꯂꯥꯛꯇꯦ
ꯀꯌꯥꯝ ꯂꯥꯞꯀꯦ ꯅꯣꯏ ꯋꯥꯇꯔ ꯁꯄ꯭ꯂꯥꯏꯗꯣ
ꯁꯤꯗꯒꯤ ꯀꯤꯂꯣꯃꯤꯇꯔ ꯑꯃꯃꯨꯛ ꯂꯥꯞꯄꯒꯅꯤ ꯄꯥꯏꯌꯦꯞꯀꯇꯤ ꯐꯖꯅ ꯇꯤꯡꯉꯕꯅꯤꯗ ꯑꯗꯣ ꯃꯣꯏꯒꯤ ꯑꯥꯒꯤ ꯊꯥꯕꯝꯗꯣ ꯃꯦꯆꯤꯟ ꯌꯥꯗꯦ ꯍꯥꯏꯕ꯭ꯔꯥ ꯀꯩꯅꯣ ꯑꯗꯨꯒꯤ ꯁꯦꯝꯃꯤ ꯍꯥꯏꯅ
ꯎꯝ ꯑꯗꯨꯗꯤ ꯁꯨꯝ ꯂꯩꯔꯦ ꯆꯠꯂꯒ ꯈꯣꯠꯂꯒ ꯊꯣꯛꯎꯕ ꯈꯣꯠꯄ ꯌꯥꯎꯕ
ꯑꯗꯨ ꯏꯁꯤꯡꯁꯦ ꯑ ꯌꯣꯟꯕ ꯑꯣꯏꯅ ꯂꯥꯛꯄꯗꯒꯤ ꯂꯩꯔꯦ ꯃꯣꯏꯅ ꯒꯥꯔꯤ ꯏꯁꯤꯡ ꯊꯥꯕ ꯂꯥꯛꯄꯗꯣ ꯑꯗꯨꯗꯒꯤ ꯑꯣꯏꯅ ꯍꯧꯖꯤꯛꯀꯤꯗꯤ
ꯑꯗꯨꯒꯤ ꯍꯥꯏꯔꯨꯔꯗꯤ ꯑꯩꯈꯣꯏꯔꯣꯝꯅ ꯅꯨꯡꯉꯥꯏꯗ ꯑꯩꯈꯣꯏꯒꯤ ꯍꯦꯛ ꯅꯥꯀꯟ ꯌꯨꯝ ꯅꯥꯀꯟꯗꯅꯦ ꯋꯥꯇꯔ ꯁꯄ꯭ꯂꯥꯏ ꯆꯥꯎꯅ ꯂꯩꯔꯤ
ꯑꯦ ꯑꯗꯨꯗꯤ ꯑꯗꯨꯝ ꯏꯁꯤꯡꯒꯤ ꯋꯥꯠꯂꯝꯃꯔꯣꯏ
ꯏꯁꯤꯡꯒꯤꯗꯤ ꯋꯥꯠꯇ꯭ꯔꯦ ꯅꯨꯡꯉꯥꯏꯔꯦꯗ ꯑꯗꯨꯒꯤ ꯍꯥꯏꯔꯨꯔꯗꯤ
ꯑꯣ ꯑꯗꯨꯗꯤ ꯚꯥꯏ ꯐꯔꯦ ꯍꯌꯦꯡ ꯅꯣꯡꯅꯤꯅꯤ ꯂꯩꯔꯒ ꯑꯩ ꯅꯣꯏꯔꯣꯝꯗ ꯂꯥꯛꯄꯗ ꯑꯝꯇ ꯊ